ꯑꯩꯁꯤ ꯐꯖꯅ ꯇꯥꯕ ꯐꯪꯕꯤꯕ꯭ꯔ
ꯇꯥꯏ ꯇꯥꯏ ꯃꯔꯨꯞ ꯑꯩ ꯐꯖꯅ ꯇꯥꯖꯩ
ꯃꯔꯨꯞꯀꯤ ꯈꯣꯟꯖꯦꯜꯁꯨ ꯑꯗꯨꯝ ꯐꯖꯅ ꯇꯥꯖꯔꯤ ꯑ ꯃꯔꯨꯞ ꯅꯨꯡꯉꯥꯏꯔꯤꯕ꯭ꯔꯥ ꯀꯝꯗꯧꯔꯤ
ꯅꯨꯡꯉꯥꯏꯔꯤ ꯍꯥꯏꯇꯥꯔꯦ ꯃꯔꯨꯞ ꯃꯔꯨꯞꯇꯤ ꯅꯨꯡꯉꯥꯏꯕꯤꯔꯤꯕ꯭ꯔꯥ
ꯑꯩꯁꯨ ꯑꯗꯨꯝ ꯅꯨꯡꯉꯥꯏꯔꯤ ꯑꯗꯨꯝ ꯍꯥꯏꯗꯤ ꯑꯌꯤꯡ ꯑꯁꯥ ꯃꯔꯨꯞꯀꯤ ꯂꯝ ꯑꯗꯣꯝꯗꯗꯤ ꯀꯔꯝ ꯀꯔꯝ ꯂꯦꯜꯂꯤ
ꯃꯔꯨꯞ ꯑꯩꯈꯣꯏꯔꯣꯝꯗꯗꯤ ꯆꯤꯡ ꯆꯤꯡꯖꯤꯟ ꯑꯣꯏꯕꯅꯤꯅ ꯑꯗꯨꯝ ꯀꯥ ꯍꯦꯟꯅ ꯁꯥꯕꯃꯛꯇꯤ ꯑꯣꯏꯗꯦ ꯑꯗꯨꯒ ꯏꯪꯕꯗꯤ ꯑꯗꯨꯝ ꯈꯒ ꯈꯒ ꯏꯪꯉꯤ ꯀꯥꯂꯦꯟ ꯃꯇꯝ ꯑꯣꯏꯔꯁꯨ ꯅꯨꯡꯉꯥꯏ ꯍꯥꯏꯇꯥꯔꯦ ꯃꯔꯨꯞ ꯑꯗꯣ ꯃꯔꯨꯞꯍꫭꯏꯔꫭꯝꯗꯗꯤ ꯀꯃꯥꯏ ꯀꯃꯥꯏ ꯇꯧꯔꯤ
ꯃꯔꯨꯞ ꯃꯔꯨꯞꯀꯤ ꯋꯥꯐꯝꯗꯨ ꯇꯥꯔꯒ ꯀꯜꯂꯛꯆꯩ ꯍꯥꯏꯖꯕ ꯇꯥꯔꯦ ꯆꯥꯎꯈꯠꯄ ꯃꯐꯝꯅꯤ ꯍꯥꯏꯒꯗ꯭ꯔꯥ ꯇꯥꯕꯗꯗꯤ ꯌꯥꯝꯅ ꯅꯨꯡꯉꯥꯏꯕ ꯆꯥꯎꯈꯠꯄ ꯃꯐꯝꯅꯤꯒ ꯍꯥꯏꯔꯒ ꯑꯩꯈꯣꯏꯒꯤ ꯌꯥꯝꯅ ꯅꯨꯡꯉꯥꯏꯔꯝꯗꯧ ꯃꯥꯟꯕ ꯑꯗꯨꯒ ꯑꯁꯦꯡꯕꯗ ꯇꯁꯦꯡꯅꯃꯛꯀꯤ ꯅꯨꯡꯉꯥꯏꯔꯕ꯭ꯔꯥ ꯍꯥꯏꯕꯗꯤ ꯈꯨꯝꯕꯗ ꯌꯥꯝꯅ ꯋꯥꯒꯗꯕ ꯋꯥꯍꯪꯅꯤ ꯃꯔꯨꯞꯀꯤꯁꯦ ꯑꯩꯈꯣꯏ ꯁꯣꯝꯗꯗꯤ ꯂꯩꯕ ꯉꯝꯅꯗ꯭ꯔꯦ ꯍꯥꯏꯕ ꯇꯥꯔꯦ ꯅꯨꯡꯊꯤꯟꯒꯤ ꯃꯇꯝ ꯑꯁꯤ ꯍꯥꯟꯅꯒ ꯃꯥꯟꯅꯗ꯭ꯔꯦ ꯑꯗꯣ ꯃꯔꯨꯞ ꯉꯁꯤ ꯗꯤ ꯋꯥꯔꯤ ꯋꯥꯇꯥꯏ ꯈꯔ ꯇꯧꯁꯤ ꯃꯔꯨꯞ ꯁꯪꯕ꯭ꯔꯥ ꯀꯃꯥꯏꯅ ꯇꯧꯒꯦ ꯋꯥꯔꯤ ꯁꯥꯟꯅꯕ ꯑꯗꯨꯝ ꯌꯥꯕ ꯅꯠꯇ꯭ꯔꯥ
ꯌꯥꯏꯌꯦ ꯃꯔꯨꯞ ꯃꯔꯨꯞꯅ ꯁꯥꯥꯟꯅꯤꯡꯕ ꯋꯥꯔꯤꯁꯨ ꯑꯗꯨꯝ ꯍꯧꯗꯣꯛꯄꯤꯔꯛꯑꯣ ꯑꯩꯁꯨ ꯑꯗꯨꯝ ꯃꯇꯦꯡ ꯄꯥꯡꯖꯔꯛꯀꯦ
ꯑꯗꯨꯗꯤ ꯉꯁꯤꯗꯤ ꯑꯩꯈꯣꯏꯒꯤ ꯂꯥꯏꯔꯤꯛ ꯂꯥꯏꯁꯨꯒ ꯃꯔꯤ ꯂꯩꯅꯕ ꯑꯣꯏꯅ ꯇꯧꯁꯤ ꯍꯥꯏꯕꯗꯤ ꯏꯟꯈꯠꯂꯛꯂꯤꯕ ꯑꯉꯥꯡꯁꯤꯡꯁꯤꯗ ꯀꯔꯝ ꯀꯔꯝꯕ ꯍꯤꯔꯝꯗ ꯂꯥꯏꯔꯤꯛꯇ ꯀꯔꯝ ꯀꯔꯝꯕ ꯍꯤꯔꯝ ꯍꯥꯞꯄꯒꯗꯤ ꯍꯦꯟꯅ ꯑꯐꯕ ꯇꯨꯡꯒꯤ ꯌꯨꯝꯕꯤ ꯑꯃ ꯑꯣꯏꯔꯛꯀꯗꯒꯦ ꯑꯃꯗꯤ ꯑꯗꯨꯒꯨꯝꯕꯒꯤ ꯃꯔꯝꯗ ꯋꯥꯔꯤ ꯈꯔ ꯋꯥꯇꯥꯏ ꯈꯔ ꯇꯧꯁꯤ ꯀꯔꯤ ꯑꯀꯥꯏꯕ ꯂꯩ ꯃꯔꯨꯞ
ꯌꯥꯏꯑꯌꯦ ꯃꯔꯨꯞ ꯃꯔꯨꯞꯅ ꯍꯧꯗꯣꯔꯛꯏꯕ ꯃꯇꯥꯡꯗꯨ ꯑꯩꯅꯁꯨ ꯌꯥꯝ ꯄꯥꯝꯕ ꯍꯤꯔꯝꯅꯤ ꯑꯗꯨꯅ ꯃꯔꯨꯝꯅ ꯑꯗꯨꯝ ꯍꯧꯗꯣꯛꯄꯤꯔꯛꯑꯣ
ꯑꯗꯨꯗꯤ ꯃꯔꯨꯞ ꯑꯩꯈꯣꯏꯒꯤ ꯑꯉꯥꯡꯁꯤꯡꯅ ꯍꯧꯖꯤꯛ ꯍꯧꯖꯤꯛ ꯇꯝꯅꯔꯤꯕ ꯑꯩꯈꯣꯏꯅꯁꯨ ꯇꯝꯃꯒ ꯂꯥꯛꯄ ꯇꯥꯡꯀꯛ ꯈꯔꯗꯒꯤ ꯍꯧꯊꯖꯔꯛꯀꯦ ꯃꯔꯨꯞ ꯑꯩꯈꯣꯏꯒꯤ ꯄꯨꯋꯥꯔꯤꯒ ꯁꯥꯒꯣꯟꯅꯔꯤꯕ ꯏꯪꯂꯤꯁꯇꯅ ꯍꯥꯏꯔꯒ ꯑꯩꯈꯣꯏꯒꯤ ꯍꯤꯟꯗꯤ ꯑꯩꯈꯣꯏꯒꯤ ꯍꯤꯟꯗꯤꯗ ꯑꯣꯏꯔꯕꯁꯨ ꯍꯤꯁꯇ꯭ꯔꯤ ꯍꯥꯏꯅ ꯅꯩꯅꯔꯤꯕ ꯑꯩꯈꯣꯏꯒꯤ ꯁꯕꯖꯦꯛ ꯑꯁꯦ ꯂꯥꯏꯔꯤꯛ ꯑꯁꯤ ꯁꯤ ꯃꯁꯤ ꯑꯩꯈꯣꯏꯒꯤ ꯇꯨꯡꯒꯤ ꯉꯥꯛꯇ ꯅꯩꯅꯔꯒ ꯂꯩꯔꯦ ꯍꯥꯏꯖꯕ ꯇꯥꯔꯦ ꯑꯗꯨ ꯐꯩ ꯃꯥꯒꯤ ꯀꯩꯅꯣ ꯂꯥꯏꯔꯤꯛꯇꯨꯒꯤ ꯃꯇꯨꯡ ꯏꯟꯅꯅꯤ ꯑꯗꯨꯗꯨꯒ ꯑꯩꯈꯣꯏꯅ ꯇꯝꯕꯤ ꯇꯥꯛꯄꯤꯕ ꯃꯇꯝꯗꯁꯨ ꯍꯧꯖꯤꯛꯀꯤ ꯑꯩꯅ ꯁꯨꯝ ꯎꯖꯕꯗ ꯑꯩꯈꯣꯏꯅꯁꯨ ꯇꯝꯃꯛꯄꯗ ꯇꯨꯡꯒꯤ ꯉꯥꯛꯇ ꯅꯩꯅꯕꯗꯧꯅ ꯇꯧꯕ ꯂꯥꯏꯔꯤꯛꯇ ꯉꯥꯛꯇ ꯅꯩꯅꯕꯗꯧꯅꯣ ꯇꯧꯕ ꯍꯥꯏꯗꯤ ꯃꯦꯠꯁꯀꯤ ꯍꯤꯔꯝꯗꯕꯨ ꯑꯣꯏꯔꯣ ꯑꯃꯗꯕꯨ ꯑꯣꯏꯔꯣ ꯇꯨꯡꯒꯤ ꯄꯩꯁꯥ ꯇꯥꯟꯕꯒꯤ ꯃꯔꯝꯗ ꯑꯗꯒꯤ ꯄꯨꯟꯁꯤꯁꯦ ꯀꯃꯥꯏꯅ ꯍꯤꯡꯒꯅꯤ ꯍꯥꯏꯕꯒꯤ ꯃꯔꯝꯗ ꯃꯤ ꯑꯃꯒ ꯃꯤ ꯑꯃꯒ ꯀꯃꯥꯏꯅ ꯂꯣꯏꯅꯒꯅꯤ ꯑꯩꯅ ꯃꯤ ꯑꯃ ꯀꯃꯥꯏꯅ ꯂꯣꯏꯅꯒꯅꯤ ꯍꯥꯏꯕꯒꯤ ꯃꯔꯝꯗ ꯅꯠꯇꯕꯤꯗ ꯂꯥꯏꯔꯤꯛ ꯉꯥꯛꯇ ꯄꯪꯇꯝ ꯇꯝꯃꯒ ꯆꯤꯟꯐꯥ ꯆꯠꯄ ꯁꯤꯁꯤ ꯑꯃ ꯐꯥꯔꯒ ꯀꯣꯛꯇ ꯍꯥꯝꯖꯜꯂꯒ ꯊꯝꯈꯤꯕ ꯊꯕꯛ ꯑꯣꯏꯅꯗꯤ ꯁꯨꯡꯄꯥꯡ ꯄꯥꯡꯊꯣꯛꯇꯕ ꯁꯝꯅ ꯍꯥꯏꯔꯕꯗ ꯉꯁꯤ ꯎ ꯑꯃ ꯌꯥꯜꯂꯅꯤ ꯍꯌꯦꯡ ꯎ ꯑꯅꯤ ꯊꯥꯖꯤꯜꯂꯨ ꯍꯥꯏꯕꯗꫭ ꯑꯗꯨꯝ ꯆꯤꯟꯗ ꯄꯥꯔꯒ ꯆꯠꯈꯤꯕ ꯑꯗꯨꯗꯒꯤ ꯏꯃꯥ ꯏꯄꯥ ꯃꯤꯠꯅ ꯎꯕ ꯏꯁꯣꯔꯅꯤ ꯍꯥꯏꯔꯒ ꯆꯤꯟꯗ ꯄꯥꯔꯒ ꯊꯕꯛ ꯑꯣꯏꯅꯗꯤ ꯄꯥꯡꯊꯣꯛꯇꯕ ꯁꯤꯒꯨꯝꯕ ꯀꯌꯥ ꯁꯣꯏꯔꯛꯏꯕꯁꯤ ꯑꯩꯈꯣꯏꯒꯤ ꯂꯥꯏꯔꯤꯛ ꯇꯥꯛꯄꯤꯕꯒꯤ ꯈꯨꯇꯥ ꯑꯗꯨꯗꯨꯒ ꯂꯥꯏꯔꯤꯛꯇ ꯇꯝꯕꯤꯔꯤꯕ ꯄꯔꯥꯗꯨꯅꯅꯦꯅ ꯊꯝꯖꯒꯦ ꯃꯔꯨꯞꯀꯤ ꯋꯥꯈꯜꯂꯣꯟꯗꯗꯤ ꯃꯁꯤꯒꯤ ꯃꯇꯥꯡ ꯑꯁꯤ ꯀꯔꯤꯅꯤ ꯍꯥꯏꯅ ꯊꯝꯕꯤꯅꯤꯡꯕꯒꯦ ꯇꯦꯟꯇꯛꯅ ꯊꯝꯕꯤꯌꯨ ꯃꯔꯨꯞ
ꯑ ꯃꯔꯨꯞ ꯑꯩꯒꯤ ꯑꯩꯒꯤ ꯃꯣꯠꯇ ꯍꯥꯏꯔꯒꯗꯤ ꯃꯗꯨꯗꯣ ꯌꯥꯝ ꯆꯨꯝꯃꯤ ꯃꯔꯨꯞꯅ ꯍꯥꯏꯕꯤꯔꯤꯗꯣ ꯑꯩꯁꯨ ꯑꯗꯨꯗ ꯈꯔ ꯍꯥꯞꯆꯤꯟꯖꯔꯛꯀꯦ ꯂꯥꯏꯔꯤꯛꯁꯤ ꯑꯩꯈꯣꯏ ꯇꯝꯃꯦ ꯑꯩꯈꯣꯏꯁꯨ ꯇꯝꯃꯛꯏꯀꯣ ꯑꯗꯨ ꯍꯧꯈꯤꯕ ꯑꯍꯜ ꯂꯃꯟ ꯀꯌꯥ ꯑꯃꯁꯨ ꯇꯝꯃꯤ ꯑꯗꯨ ꯊꯥꯏꯅ ꯍꯥꯏꯅꯕ ꯑꯃ ꯂꯩꯗꯅ ꯃꯔꯨꯞ ꯍꯥꯏꯗꯤ ꯃꯇꯝ ꯑꯃꯒꯤ ꯀ꯭ꯂꯥꯁ ꯑꯩꯠ ꯄꯥꯁꯀ ꯍꯧꯖꯤꯛꯀꯥꯟꯒꯤ ꯑꯩꯈꯣꯏꯒꯤ ꯕꯤ ꯑꯦ ꯑꯦꯝꯃꯦꯒ ꯃꯥꯟꯅꯔꯤ ꯍꯥꯏꯕ ꯋꯥꯍꯩꯁꯤ ꯇꯁꯦꯡꯅ ꯃꯁꯤꯗ ꯍꯤꯛꯇꯣꯛꯄ ꯌꯥꯗ꯭ꯔꯕ ꯋꯥꯔꯤꯅꯤ ꯍꯥꯏꯗꯤ ꯇꯁꯦꯡ ꯇꯁꯦꯡꯅ ꯏꯃꯥꯡꯗ ꯇꯥꯔꯒ ꯂꯩꯔꯕ ꯍꯥꯏ ꯇꯔꯦ ꯃꯇꯝ ꯑꯃꯗꯗꯤ ꯀ꯭ꯂꯥꯁ ꯑꯩꯠ ꯄꯥꯁ ꯇꯧꯔꯒ ꯑꯣꯐꯤꯁꯥꯔ ꯑꯣꯏꯕ ꯌꯥꯔꯦꯅ ꯍꯥꯏꯅꯔꯝꯃꯤꯕꯅꯤ ꯍꯥꯏꯗꯤ ꯑꯗꯨꯛꯀꯤ ꯃꯇꯤꯛ ꯂꯥꯏꯔꯤꯛꯁꯤꯗ ꯀꯌꯥꯝ ꯃꯈꯣꯡ ꯁꯦꯡꯅ ꯍꯧꯔꯛꯄꯒꯦ ꯑꯃꯁꯨꯡ ꯂꯥꯏꯔꯤꯛꯇꯨꯗ ꯃꯤ ꯑꯃ ꯑꯣꯏꯅꯕꯗ ꯀꯔꯤ ꯀꯔꯤ ꯃꯆꯜ ꯌꯥꯎꯋꯤ ꯍꯥꯏꯕꯅꯆꯤꯡꯕ ꯊꯕꯛ ꯑꯣꯏꯅ ꯑꯣꯟꯊꯣꯛꯄ ꯃꯇꯝꯗ ꯌꯥꯕ ꯀꯌꯥ ꯑꯃ ꯌꯥꯎꯋꯤ ꯍꯥꯏꯇꯥꯔꯦ ꯊꯧꯒꯂꯣꯟꯒꯨꯝꯕ ꯕꯦꯕꯥꫪ ꯑꯗꯒꯤ ꯆꯠꯅꯕꯤ ꯀꯌꯥ ꯑꯃ ꯂꯣꯏꯅꯔꯒ ꯁꯥꯒꯣꯟꯅꯔꯒ ꯑꯗꯨꯒꯨꯝꯕ ꯂꯥꯛ ꯂꯤꯕ ꯂꯩꯔꯝꯕ ꯍꯥꯏꯇꯥꯔꯦ ꯑꯗꯨ ꯍꯧꯖꯤꯛꯇꯤ ꯂꯣꯏ ꯃꯥꯡꯈ꯭ꯔꯦ ꯍꯧꯖꯤꯛꯀꯤꯗꯤ ꯑꯩꯈꯣꯏꯁꯤ ꯇꯝꯃꯤꯕ ꯃꯥꯂꯦꯝꯒꯤ ꯑꯅꯧ ꯑꯅꯧꯕ ꯈꯣꯡꯊꯥꯡ ꯀꯌꯥꯁꯤꯗ ꯁꯥꯏꯟꯁ ꯑꯗꯒꯤ ꯁꯣꯁꯦꯜ ꯁꯥꯏꯟꯁ ꯏꯪꯂꯤꯁ ꯑꯗꯨ ꯑꯗꯥ ꯍꯗꯅ ꯆꯠꯈ꯭ꯔꯒ ꯃꯥꯔꯛ ꯑꯣꯏꯅ ꯎꯅꯔꯛꯄꯁꯤꯗꯅꯤ ꯃꯌꯥꯝ ꯑꯃ ꯇꯧꯅꯔꯤꯁꯤ ꯇꯁꯦꯡꯅ ꯃꯗꯨ ꯑꯁꯣꯏꯕ ꯀꯌꯥ ꯑꯃ ꯂꯩꯔꯦ ꯍꯥꯏꯗꯤ ꯄꯩꯁꯥ ꯇꯥꯟꯕ ꯈꯛꯇꯒꯤ ꯋꯥꯁꯨ ꯅꯠꯇꯅ ꯇꯁꯦꯡꯅ ꯃꯤ ꯑꯃ ꯑꯣꯏꯕꯗ ꯑꯩꯈꯣꯏꯅ ꯆꯪꯉꯤꯕ ꯒꯨꯟꯁꯤꯡꯁꯤ ꯀꯔꯤꯅꯣ ꯍꯥꯏꯕꯅꯆꯤꯡꯕ ꯂꯥꯏꯔꯤꯛ ꯑꯁꯤ ꯃꯣꯔꯦꯜ ꯁꯥꯏꯟꯁ ꯍꯥꯏꯕ ꯃꯣꯔꯦꯜ ꯚꯦꯂꯨ ꯍꯥꯏꯕ ꯂꯥꯏꯔꯤꯛꯇ ꯌꯥꯎꯏꯤ ꯑꯗꯨꯕꯨ ꯇꯁꯦꯡꯅ ꯍꯧꯖꯤꯛꯀꯥꯟꯗꯤ ꯃꯗꯨꯒꯤ ꯁꯕꯖꯦꯛꯇꯨ ꯀꯌꯥ ꯊꯑꯣꯏꯕꯤꯔꯛꯇꯕꯒꯤ ꯃꯑꯣꯡ ꯃꯇꯧ ꯎꯏ ꯂꯥꯏꯔꯤꯛꯇꯨ ꯑꯇꯣꯞꯄ ꯍꯤꯔꯝ ꯀꯌꯥ ꯑꯃ ꯍꯥꯞꯆꯟꯅꯕꯩ ꯃꯍꯨꯠꯇ ꯍꯥꯏꯗꯤ ꯁꯥꯇ꯭ꯔ ꯑꯃ ꯃꯆꯥ ꯑꯃ ꯑꯣꯏꯕ ꯃꯇꯝꯗ ꯀꯔꯤ ꯀꯔꯤ ꯒꯨꯟ ꯆꯪꯉꯤ ꯅꯆꯤꯡꯕ ꯁꯤꯒꯨꯝꯕ ꯀꯌꯥ ꯑꯁꯤꯅ ꯍꯥꯞꯇꯥꯥꯔꯒꯗꯤ ꯑꯩꯈꯣꯏꯒꯤ ꯊꯕꯛ ꯏꯪꯈꯥꯡ ꯇꯧꯕ ꯀꯌꯥ ꯑꯃ ꯑꯗꯨꯗꯨꯒꯤ ꯂꯣꯏꯇꯣꯛꯊꫭꯛꯈ꯭ꯔꯒ ꯊꯧꯒꯜꯂꯣꯟ ꯕꯦꯕꯥꫪ ꯍꯥꯟꯅ ꯈꯪ ꯇꯥꯔꯒꯗꯤ ꯈꯨꯟꯅꯥꯏ ꯑꯃ ꯁꯦꯝꯕꯗ ꯃꯗꯨꯅ ꯍꯦꯟꯅ ꯀꯥꯟꯅꯕ ꯄꯤꯔꯛꯀꯅꯤ ꯍꯥꯏꯕꯒꯤ ꯃꫭꯠꯅꯤ ꯑꯩꯅ ꯊꯝꯖꯅꯤꯡꯉꯤꯁꯦ ꯑꯗꯨꯒ ꯃꯔꯨꯞꯅꯁꯨ ꯍꯥꯏꯕꯗꯤ ꯊꯧꯒꯜꯂꯣꯟ ꯕꯦꯕꯥꫪ ꯈꯛꯁꯤꯒ ꯁꯤꯁꯦ ꯃꯌꯥꯝ ꯀꯥꯏꯅꯔꯛꯄꯁꯤ ꯎꯕꯗ ꯁꯤꯒꯤ ꯃꯇꯥꯡꯗꯗꯤ ꯀꯔꯤ ꯀꯔꯤ ꯊꯝꯕꯤꯅꯤꯡꯉꯤ
ꯃꯔꯨꯞ ꯃꯔꯨꯞꯅ ꯊꯝꯕꯤꯔꯤꯕ ꯋꯥꯐꯝꯁꯤꯡ ꯑꯗꯨ ꯇꯥꯕꯗ ꯋꯥꯈꯜ ꯂꯧꯁꯤꯡ ꯌꯥꯝ ꯑꯣꯏꯕ ꯋꯥꯐꯝꯅꯤ ꯇꯥꯕꯗꯁꯨ ꯅꯨꯡꯉꯥꯏ ꯑꯗꯨꯒ ꯃꯔꯨꯞꯀꯤ ꯈꯣꯟꯖꯦꯜꯗꯁꯨ ꯑꯗꯨꯝ ꯇꯥꯕ ꯅꯨꯡꯉꯥꯏ ꯑꯗꯨꯒ ꯃꯔꯨꯞꯅ ꯊꯝꯕꯤꯔꯤꯕ ꯉꯥꯡꯊꯣꯔꯛꯂꯤꯕ ꯋꯥꯍꯩꯁꯤꯡ ꯑꯗꯨꯁꯨ ꯌꯥꯝꯅ ꯀꯥꯟꯅꯕ ꯇꯥꯁꯟꯕꯗ ꯂꯧꯁꯤꯟꯕꯗ ꯂꯧꯁꯤꯡꯑ‌ꯣꯏꯒꯗꯕ ꯋꯥꯐꯝ ꯉꯥꯛꯇꯅꯤ ꯍꯥꯏꯗꯨꯅ ꯊꯝꯖꯒꯦ ꯑꯗꯨꯒ ꯃꯔꯨꯞ ꯑꯩꯒꯤ ꯋꯥꯈꯜꯂꯣꯟꯗꯗꯤ ꯃꯔꯨꯞꯅꯤ ꯍꯥꯏꯕꯤꯗꯨ ꯆꯨꯝꯃꯤ ꯊꯧꯒꯜꯂꯣꯟ ꯕꯦꯕꯥꫪ ꯋꯥꯠꯂꯛꯂꯤꯕꯁꯤ ꯑꯩꯈꯣꯏꯒꯤ ꯑ ꯇꯥꯛꯄꯤ ꯇꯝꯕꯤꯕꯗ ꯁꯣꯏꯔꯛꯄꯅꯅꯦ ꯍꯥꯏꯗꯨꯅ ꯊꯝꯖꯒꯦ ꯆꯤꯟꯗꯗꯤ ꯄꯪꯄꯥꯗ ꯄꯥꯕ ꯂꯥꯏꯔꯤꯛꯇꯗꯤ ꯄꯪꯌꯥꯎꯗ ꯌꯥꯎꯕ ꯑꯗꯨꯒ ꯑꯩꯈꯣꯏꯒꯤ ꯊꯕꯛ ꯑꯣꯏꯅꯗꯤ ꯄꯥꯡꯊꯣꯔꯛꯇꯕ ꯄꯥꯡꯊꯣꯔꯛꯇ꯭ꯔꯤꯕꯒꯤ ꯃꯔꯝ ꯑꯁꯤꯅ ꯀꯔꯤꯒꯤꯅꯣ ꯍꯥꯏꯔꯒ ꯑꯩꯒꯤ ꯋꯥꯈꯜꯂꯣꯟꯅꯤꯀꯣ ꯄꯥꯡꯊꯣꯔꯛꯇ꯭ꯔꯤꯕꯒꯤ ꯃꯔꯝ ꯑꯁꯤꯅ ꯑꯩꯈꯣꯏꯒꯤ ꯑꯣꯖꯥꯅ ꯂꯥꯏꯔꯤꯛꯇꯨꯗ ꯐꯍꯟꯕ ꯑꯦ ꯅꯪ ꯉꯁꯤꯒꯤ ꯁꯤꯁꯦ ꯐꯥꯔꯛꯍꯦ ꯁꯤꯒꯤ ꯑ ꯁꯩꯔꯦꯡꯁꯃ ꯐꯥꯔꯛꯎ ꯍꯥꯏꯔꯒ ꯐꯥꯔꯛꯑꯒ ꯍꯌꯦꯡ ꯍꯥꯏꯔꯒ ꯂꯣꯏꯁꯤꯟꯈꯤꯕ ꯃꯗꯨꯗꯨꯒꯤ ꯀꯥꯟꯅꯕꯅ ꯀꯔꯤꯅꯣ ꯑꯗꯒꯤ ꯃꯗꯨꯒꯤꯗꯣ ꯅ ꯆꯠꯅꯒꯗꯁꯤꯅ ꯀꯔꯤꯅꯣ ꯁꯩꯔꯦꯡꯗꯨꯅ ꯇꯥꯛꯅꯤꯡꯉꯤꯁꯤꯅ ꯀꯔꯤꯅꯣ ꯍꯥꯏꯕꯗꯤ ꯅꯩꯅꯕꯒꯤ ꯃꯍꯨꯠꯇ ꯑꯦ ꯉꯁꯤꯒꯤꯁꯤ ꯐꯥꯔꯗꯤ ꯌꯥꯔꯦ ꯍꯌꯦꯡ ꯑꯩꯁꯤ ꯀꯥꯎꯗ꯭ꯔꯒ ꯂꯣꯏꯔꯦ ꯍꯥꯏꯕꯒꯤ ꯋꯥꯈꯜꯗ ꯑꯉꯥꯡꯈꯩꯒꯤ ꯋꯥꯈꯜꯗꯁꯨ ꯑꯗꯨꯝ ꯂꯩꯈꯤꯕ ꯑꯗꯨꯗꯨꯒ ꯑ ꯌꯨꯝꯒꯤ ꯑꯍꯜꯂꯃꯟ ꯂꯩꯔꯤꯕ ꯃꯃꯥ ꯃꯄꯥꯁꯤꯡ ꯑꯩꯈꯣꯏꯒꯤ ꯃꯇꯝꯗꯗꯤ ꯂꯥꯏꯔꯤꯛ ꯉꯥꯛꯇ ꯇꯝꯃꯛꯄꯗ ꯅꯠꯇꯅ ꯑꯩꯈꯣꯏꯒꯤ ꯐꯦꯃꯤꯂꯤ ꯍꯥꯏꯕꯗꯤ ꯏꯃꯨꯡ ꯃꯅꯨꯡ ꯑꯍꯜ ꯂꯃꯟ ꯏꯄꯨ ꯏꯄꯣꯛꯀꯤ ꯄꯥꯎꯇꯥꯛ ꯀꯌꯥ ꯑꯃꯁꯨ ꯇꯥꯔꯛꯏ ꯍꯥꯏꯕ ꯇꯥꯔꯦꯅꯦ ꯂꯥꯏꯔꯤꯛ ꯈꯛꯇꯪꯒꯤ ꯋꯥ ꯅꯠꯇꯅ ꯑꯗꯨꯕꯨ ꯍꯧꯖꯤꯛ ꯀꯤ ꯃꯇꯝꯁꯤꯗꯗꯤ ꯇꯥꯛꯈꯤꯗ꯭ꯔꯦ ꯁꯝꯅ ꯍꯥꯏꯔꯕꯗ ꯃꯔꯨꯞꯅꯁꯨ ꯎꯕꯤꯔꯝꯃꯔꯣꯏ ꯃꯔꯨꯞ ꯃꯇꯝ ꯑꯩꯈꯣꯏ ꯃꯇꯝꯗ ꯐꯨꯡꯒꯥ ꯋꯥꯔꯤ ꯏꯕꯣꯛꯅ ꯂꯤꯕꯤꯕ ꯑꯗꯒꯤ ꯏꯄꯨꯒꯤ ꯐꯃꯨꯡꯗ ꯍꯤꯛꯄꯒ ꯏꯄꯨꯅ ꯅꯥꯀꯟꯗ ꯋꯥꯔꯤ ꯂꯤꯕꯤꯕ ꯕꯦꯠ ꯃꯆꯥꯒꯤ ꯋꯥꯔꯤ ꯂꯧꯁꯤꯡ ꯀꯌꯥ ꯀꯌꯥ ꯑꯗꯒꯤ ꯍꯨꯔꯥꯟꯕꯒꯤ ꯋꯥꯔꯤ ꯄꯥꯟ ꯊꯥꯕꯒꯤ ꯋꯥꯔꯤ ꯍꯅꯨꯕ ꯍꯅꯨꯕꯤ ꯃꯌꯥꯝ ꯀꯌꯥ ꯑꯃ ꯂꯩꯈ꯭ꯔꯦ ꯍꯥꯏꯖꯕ ꯇꯥꯔꯦꯅꯦꯀꯣ ꯑ ꯂꯧꯁꯤꯡ ꯀꯌꯥ ꯑꯃ ꯑꯗꯒꯤ ꯊꯧꯒꯜꯂꯣꯟ ꯕꯦꯕꯥꫪ ꯑꯗꯒꯤ ꯇꯨꯡꯗ ꯊꯣꯛꯂꯛꯀꯗꯕ ꯆꯠꯀꯗꯕ ꯂꯤꯆꯠ ꯁꯥꯖꯠꯅꯆꯤꯡꯕ ꯀꯌꯥ ꯑꯃ ꯌꯥꯎꯔꯦ ꯍꯥꯏꯖꯕ ꯇꯥꯔꯦ ꯁꯤꯗ ꯑꯗꯨꯒ ꯍꯧꯖꯤꯛꯀꯤ ꯃꯇꯝꯁꯤꯗꯗꯤ ꯃꯁꯤꯒꯤ ꯊꯕꯛꯁꯤ ꯇꯧꯅꯗ꯭ꯔꯦ ꯎꯗ꯭ꯔꯦ ꯎꯗꯕꯅꯠꯇꯦ ꯁꯨꯡꯇꯧꯕꯨ ꯇꯧꯅꯗ꯭ꯔꯦ ꯍꯥꯏꯖꯕ ꯇꯥꯔꯦꯅꯦ ꯐꯨꯡꯒꯥ ꯋꯥꯔꯤ ꯂꯤꯕꯒꯤ ꯆꯠꯅꯕꯤ ꯀꯥꯎꯅꯈ꯭ꯔꯦ ꯑꯗꯒꯤ ꯊꯥ ꯊꯥ ꯊꯥꯕꯨꯡꯇꯣꯟ ꯁꯪꯅꯈꯤꯗ꯭ꯔꯦ ꯁꯤꯅ ꯃꯔꯝ ꯑꯣꯏꯔꯒ ꯑꯩꯈꯣꯏꯒꯤ ꯃꯔꯤꯁꯦ ꯁꯨꯝ ꯀꯥꯏꯊꯔꯛꯄꯅꯤ ꯍꯥꯏꯅ ꯑꯗꯨꯝ ꯊꯝꯖꯒꯦ ꯃꯃꯥ ꯃꯄꯥꯒꯤ ꯃꯔꯛꯇ ꯂꯩꯔꯤꯕ ꯃꯔꯤ ꯃꯄꯨ ꯃꯄꯣꯛꯀꯤ ꯃꯔꯛꯇ ꯂꯩꯔꯤꯕ ꯑꯉꯥꯡꯗꯨꯒꯤ ꯂꯩꯅꯔꯤꯕ ꯃꯔꯤꯗꯨ ꯁꯨꯝ ꯃꯥꯡꯊꯔꯛꯄꯅꯤ ꯃꯥꯡꯊꯔꯛꯄꯅ ꯃꯔꯝ ꯑꯣꯏꯔꯒ ꯀꯩꯁꯨ ꯈꯜꯂꯛꯇꯕ ꯑꯉꯥꯡꯗꯨꯒꯤ ꯋꯥꯈꯜꯗ ꯀꯔꯤꯁꯨ ꯃꯔꯨ ꯑꯣꯏꯔꯛꯇꯕ ꯍꯥꯏꯕ ꯇꯥꯔꯦ ꯏꯃꯨꯡꯗ ꯂꯩꯔꯤꯕ ꯃꯤꯁꯤꯗꯣ ꯑꯗꯨꯅꯁꯨ ꯂꯥꯛꯄꯅꯦ ꯍꯥꯏꯅ ꯊꯝ ꯀꯔꯤ ꯀꯃꯥꯏꯅ ꯇꯧꯕꯒꯦ ꯑꯗꯣ ꯍꯥꯏꯗꯤ ꯂꯣꯏꯔꯛꯄꯗ ꯃꯔꯨꯞꯀꯤ ꯋꯥꯈꯜꯂꯣꯟꯗ ꯑꯩꯈꯣꯏꯒꯤ ꯍꯧꯖꯤꯛ ꯍꯧꯖꯤꯛ ꯇꯝꯅꯔꯤꯕ ꯂꯥꯏꯔꯤꯛꯁꯤꯗ ꯑꯍꯦꯟꯕ ꯀꯔꯤꯒꯨꯝꯕ ꯍꯥꯞꯆꯟꯍꯟꯍꯟꯅꯤꯡꯕ ꯂꯩꯔꯒꯗꯤ ꯇꯦꯟꯇꯛꯅ ꯊꯝꯕꯤꯌꯨ ꯍꯥꯏꯗꯅ ꯊꯝꯖꯒꯦ
ꯃꯔꯨꯞ ꯑꯩꯁꯨ ꯍꯥꯏꯖꯒꯦ ꯌꯥꯝ ꯇꯦꯟꯅ ꯀꯩꯅꯣꯗ ꯂꯥꯏꯔꯤꯛꯁꯤꯗ ꯑꯩꯈꯣꯏꯅ ꯊꯧꯒꯜꯂꯝ ꯕꯦꯕꯥꯔꯒꯤ ꯃꯇꯥꯡꯁꯤꯗꯗꯤ ꯑꯗꯨꯛꯀꯤ ꯃꯇꯤꯛ ꯋꯥꯠꯂꯦ ꯆꯦꯞꯇꫪ ꯑꯃ ꯅꯤ ꯇꯪ ꯍꯥꯞꯄꯒꯤ ꯃꯍꯨꯠꯇ ꯂꯥꯏꯔꯤꯛ ꯑꯃ ꯑꯣꯏꯅ ꯍꯥꯞꯍꯟꯅꯤꯡꯉꯤ ꯃꯗꯨꯒꯤ ꯂꯥꯏꯔꯤꯛꯇꯨꯅ ꯇꯁꯦꯡꯅ ꯄꯔꯤꯈ꯭ꯌꯥꯗ ꯏꯍꯟꯕꯒꯤ ꯃꯍꯨꯠꯇ ꯑꯩꯈꯣꯏꯒꯤ ꯄ꯭ꯔꯦꯛꯇꯤꯀꯦꯜ ꯑꯣꯏꯅ ꯑꯁꯦꯡꯕꯃꯛ ꯑꯣꯏꯅ ꯃꯗꯨ ꯇꯧꯍꯟꯕ ꯑꯗꯨꯒ ꯏꯃꯨꯡ ꯃꯅꯨꯡ ꯑꯣꯖꯥ ꯅꯨꯡꯖꯥꯗ ꯊꯛꯁꯤ ꯈꯥꯁꯤ ꯅꯥꯏꯅ ꯆꯠꯍꯟꯕꯁꯤ ꯌꯥꯝꯅ ꯀ꯭ꯔꯛ ꯀ꯭ꯔꯛ ꯑꯣꯏꯅ ꯂꯥꯛꯁꯤꯜꯂꯒꯗꯤ ꯐꯒꯅꯤ ꯑꯗꯨꯒ ꯁꯥꯟꯅ ꯈꯣꯠꯅꯕ ꯑꯃ ꯌꯥꯎꯍꯟꯁꯤ ꯀꯩꯒꯤꯅꯣꯗ ꯍꯛꯆꯥꯡ ꯐ ꯠꯇ꯭ꯔꯒꯗꯤ ꯋꯥꯈꯜ ꯑꯐꯕ ꯈꯜꯂꯣꯏ ꯍꯥꯏꯇꯥꯔꯦꯀꫭ ꯃꯔꯨꯞ ꯁꯨꯃꯥꯏꯅ ꯊꯝꯖꯒꯦ ꯑꯍꯦꯟꯕꯁꯤꯡꯗꯨꯗꯤ ꯑꯗꯨꯝ ꯃꯊꯪ ꯃꯊꯪ ꯇꯥꯟꯅꯔ ꯈꯣꯠꯂꯒ ꯑꯍꯩ ꯑꯁꯤꯡ ꯀꯌꯥ ꯑꯃꯅ ꯑꯗꯨꯝ ꯍꯥꯞꯄꯤꯔꯛꯀꯅꯤ ꯈꯟꯖꯩ ꯁꯤꯅꯤ ꯑꯩꯒꯤ ꯃꯣꯠꯇ ꯊꯝꯖꯅꯤꯡꯕ
ꯌꯥꯝꯅ ꯅꯨꯡꯉꯥꯏꯖꯔꯦ ꯃꯔꯨꯞ ꯃꯔꯨꯞꯀꯤ ꯊꯝꯕꯤꯖꯛꯂꯤꯕ ꯋꯥꯐꯝ ꯈꯨꯗꯤꯡꯃꯛ ꯀꯛꯅꯤꯡꯉꯥꯏ ꯌꯥꯎꯗ꯭ꯔꯕ ꯉꯥꯛꯇꯅꯤ ꯇꯥꯕꯗꯁꯨ ꯂꯧꯁꯤꯡ ꯃꯇꯨꯡ ꯇꯥꯔꯛꯄꯗꯁꯨ ꯃꯔꯨꯞ ꯀꯅ ꯀꯥꯅꯔꯕ ꯄꯥꯎꯇꯥꯛ ꯀꯌꯥ ꯄꯥꯎꯖꯦꯜ ꯀꯌꯥ ꯇꯥꯟꯅꯁꯤ ꯑꯗꯒꯤ ꯅꯨꯡꯉꯥꯏ ꯅꯨꯡꯉꯥꯏꯔꯕ ꯋꯥꯔꯤ ꯀꯌꯥꯁꯨ ꯁꯥꯟꯅ ꯀꯤꯁꯤ ꯉꯁꯤꯒꯤ ꯑꯣꯏꯅꯗꯤ ꯃꯔꯨꯞ ꯃꯇꯥꯡ ꯑꯁꯤꯗ ꯁꯨꯝ ꯂꯣꯏꯁꯤꯜꯂꯁꯤ ꯃꯔꯨꯞꯁꯨ ꯅꯨꯡꯉꯥꯏ ꯌꯥꯏꯐꯅ ꯄꯥꯟꯕ ꯑꯣꯏꯕꯤꯌꯨ ꯑꯅꯥ ꯑꯌꯦꯛ ꯌꯥꯎꯗꯕ ꯏꯁꯣꫪꯒꯤ ꯊꯧꯖꯥꯗꯒꯤ ꯍꯥꯏꯕ ꯇꯥꯔꯦꯅꯦꯀꯣ ꯇꯧꯔꯨ ꯇꯧꯔꯨ ꯈꯨꯗꯤꯡꯃꯛꯇ ꯃꯥꯏ ꯄꯥꯛꯄ